ꯑ
ꯇꯌꯦ ꯕꯥꯏ
ꯀꯩ ꯅꯀꯣ
ꯈꯪꯗꯦꯅꯦ ꯑꯩ ꯍꯣꯏ ꯑꯩꯁꯨ ꯅꯪꯅ ꯇꯧꯑꯣ ꯍꯥꯏꯕꯗꯨꯗꯤ ꯇꯧꯗꯤ ꯇꯧꯋꯦꯕꯀꯣ ꯎꯝ ꯑꯗꯨꯗꯤ ꯑꯅꯤꯔꯛ ꯑꯍꯨꯝꯔꯛ ꯍꯧꯖꯤꯛꯁꯨ ꯇꯧꯋꯦꯕ
ꯑꯥ
ꯑꯗꯨ ꯍꯣꯏ ꯃꯔꯛ ꯃꯔꯛꯑꯗꯤ ꯑꯗꯨꯃꯥꯏꯅ ꯇꯧꯋꯤꯅꯦ ꯌꯥꯗꯕꯁꯨ ꯌꯥꯝ ꯇꯧꯋꯤꯅꯦ
ꯑꯣ ꯈꯪꯗꯦ ꯑꯗꯨꯗꯤ ꯀꯗꯕꯅꯅ
ꯑꯗꯨꯝ ꯇꯨꯝ꯭ꯔꯥ ꯂꯩꯌꯦꯦ ꯅꯪꯗꯤ
ꯑꯩꯁꯨ ꯐꯝꯂꯒꯏꯗ ꯀꯩ ꯇꯧꯅꯤꯉꯥꯏ ꯂꯩꯇꯦ ꯉꯁꯤꯗꯤ ꯁꯟꯗꯦꯅꯤꯅ ꯄꯣ ꯄꯣꯊꯥꯕ ꯅꯨꯃꯤ ꯑꯩꯅ ꯑꯝꯇ ꯄꯣꯊꯥꯔꯤꯅꯦ
ꯁꯟꯗꯦꯗꯤꯀꯣ
ꯑꯥ
ꯐꯖꯅ ꯄꯣꯊꯥꯔꯒ ꯃꯟꯗꯦꯗꯨ ꯁꯦꯇꯔꯗꯦ ꯑꯃꯨꯛ ꯊꯕꯛ ꯐꯖꯅ ꯇꯧꯒꯗꯕꯅꯤꯅ
ꯃꯥꯅꯦ ꯉꯁꯤꯗꯤ ꯄꯨꯔꯥ ꯎꯝ ꯍꯗꯦꯒꯤ ꯔꯦꯁꯅꯦꯕꯀꯣ ꯑꯗꯨꯅꯦ
ꯅꯣꯏ ꯑꯌꯨꯛꯇ ꯆꯔꯆ ꯆꯠꯄ꯭ꯔꯣ
ꯑꯩ ꯁꯤ ꯆꯠꯇ꯭ꯔꯦ ꯂꯝꯕꯤꯗꯣ ꯂꯥꯃꯂꯒꯦꯀꯣ
ꯎꯝ
ꯑꯗꯨꯒꯤꯅꯦ ꯑꯩꯒꯤ ꯑꯩꯒꯤ ꯂꯩꯕꯗꯨꯒ ꯃꯐꯝꯗꯨꯒ ꯈꯔ ꯂꯥꯞꯄꯦꯕ ꯑꯗꯨꯁꯨ ꯑꯗꯨꯁꯨ ꯍꯥꯏꯌꯦ
ꯅꯣꯏꯒꯤ ꯃꯅꯥꯛꯇꯁꯨ ꯆꯥꯔꯖ ꯌꯥꯝ ꯂꯩꯕ ꯑꯗꯨꯗꯤ
ꯍꯥꯥ
ꯅꯣꯏꯒꯤ ꯃꯅꯥꯛꯇꯨꯁꯨ ꯆꯥꯔꯖ ꯌꯥꯝ ꯂꯩꯕꯗꯨꯗꯤ
ꯆꯠꯃꯤꯟꯅꯕꯗꯨ ꯑꯩ ꯊꯟꯗ ꯑꯣꯏꯕꯒꯦꯀꯣ ꯀꯥꯞꯗ ꯇꯜꯂꯅꯤ ꯑꯗꯨꯒꯤ ꯈꯪꯅꯕꯁꯨ ꯌꯥꯎꯗꯦ ꯑꯗꯨꯒꯤ
ꯑꯥ ꯑꯗꯨꯗ ꯅꯣꯏꯅ ꯍꯧꯖꯤꯛ ꯂꯩꯕꯗꯣ ꯑꯗꯨꯣ ꯂꯩꯀꯥꯏꯗ ꯑꯩꯈꯣꯏꯒꯤ ꯆꯔꯆꯁꯨ ꯂꯩꯕꯅꯤꯍꯦ
ꯑꯣ
ꯑꯩꯈꯣꯏ ꯑꯗꯨ ꯔꯨꯝꯗꯨꯁꯨ ꯑꯃꯛ ꯑꯃ ꯂꯥꯛꯔꯝꯕꯅꯦ
ꯑꯣꯏꯔꯝꯅꯤ ꯍꯣꯏ ꯈꯪꯗꯕꯒꯤꯅꯦ
ꯎ
ꯑ
ꯅꯪ ꯅꯪꯗꯤ ꯀꯔꯤꯝꯇꯗ ꯑꯃꯨꯛ ꯂꯥꯛꯀꯦꯔꯣ ꯇꯝꯄꯥꯛꯇ
ꯑꯩ ꯍꯪꯆꯤꯜꯂꯛꯀꯅꯤ ꯗꯦ ꯑꯐꯇꯔ ꯇꯨꯃꯥꯣꯔꯣ ꯀꯣ
ꯑꯣ
ꯑꯗꯨꯗ ꯂꯥꯛꯀꯗꯧ ꯃꯥꯜꯂꯦ
ꯑꯗꯨꯗꯤ ꯑꯗꯨꯝ ꯅꯪ ꯍꯀꯤꯡ ꯆꯠꯂꯗꯤ ꯎꯕꯅꯤꯗ ꯁꯤ ꯀꯩꯅꯣꯝꯗ ꯑꯩꯁꯨ ꯅꯨꯡꯇꯤꯒꯤ ꯍꯌꯦꯡꯗꯒꯤ ꯆꯠꯄ ꯍꯧꯅꯤꯡꯕꯀꯣ ꯆꯗꯤꯌꯝꯗ
ꯑꯣ ꯑꯣ ꯍꯣꯏ ꯍꯣꯏ
ꯌꯦꯡꯅꯤꯡꯕ ꯑꯗꯨꯝ ꯆꯠꯀꯅꯦꯕ ꯁꯥꯛ ꯑꯗꯨ ꯈꯪꯉꯗꯤ ꯍꯣꯏ ꯔꯦꯅ ꯂꯩꯕꯅꯦ
ꯂꯩ ꯔꯦꯟ ꯊꯤ ꯀꯌꯥ ꯄꯤꯒ
ꯑꯩ ꯍꯣꯡꯉꯦꯗ ꯑꯩꯈꯣꯏꯗꯤ ꯋꯥꯟ ꯊꯥꯎꯖꯟ ꯁꯤꯛꯁ ꯍꯟꯗ꯭ꯔꯦꯗ ꯈꯛꯇꯅꯤ
ꯑꯣ ꯑꯣ ꯌꯥꯝ ꯐꯩꯌꯦꯅ
ꯑꯗꯨ ꯏꯁꯤꯡꯒ ꯃꯥꯏꯗꯣ ꯑꯩꯈꯣꯏꯅ ꯂꯣꯏꯅ ꯂꯥꯏꯕ ꯄꯤꯕꯒꯤ ꯑꯗꯨꯝ ꯀꯩ ꯍꯥꯏꯇꯥꯔꯦ ꯍꯦꯗꯤ ꯍꯂ
ꯏꯁꯤꯡꯅ ꯑꯩꯈꯣꯏꯅ ꯑꯩꯈꯣꯏꯅ ꯂꯩꯒꯗꯧꯕ
ꯏꯁꯤꯡꯗꯣ ꯑꯩꯈꯣꯏꯅ ꯂꯩꯕꯅꯦꯕ ꯏꯁꯤꯡ ꯐ꯭ꯔꯤ ꯐꯪꯗꯦꯕ ꯑꯗꯨꯒꯤ ꯃꯥꯏꯁꯨ ꯑꯩꯈꯣꯏꯅ ꯃꯥꯏꯒꯤ ꯃꯃꯜꯁꯨ ꯑꯩꯈꯣꯏꯅ ꯑꯗꯨꯝ ꯊꯥꯗ ꯄꯤꯌꯨꯅꯦꯕ
ꯑꯣ ꯑꯗꯨ ꯔꯨꯝꯗꯤ ꯑꯅꯤꯔ ꯑꯃꯔꯥ
ꯑꯃꯥꯡ ꯍꯛꯇ ꯅꯦꯔꯣꯝꯗꯦ
ꯑꯗꯨ ꯌꯨꯝꯗꯤ ꯑꯗꯨꯝ ꯐꯗꯦ ꯐꯖꯕ꯭ꯔꯥꯅꯦ
ꯑꯁ ꯍꯥꯏꯅꯦ ꯕꯥ ꯌꯥꯗꯅꯤ ꯔꯨꯝꯁꯦ ꯆꯦꯛ ꯀꯈꯤꯕ ꯃꯇꯝꯅꯤꯅ
ꯎ
ꯃꯈꯥꯗꯤ ꯈꯔ ꯐꯩ ꯑꯗꯨ ꯃꯤ ꯌꯥꯝꯃꯗꯤ ꯂꯩꯕꯗꯤ ꯆꯗꯣꯏ ꯃꯤ ꯑꯅꯤꯒꯨꯝꯕꯗꯤ ꯆꯥꯅꯤ
ꯑꯣ ꯍꯣꯏ ꯍꯣꯏ ꯍꯣꯏ ꯑꯩꯈꯣꯏꯁꯨ ꯑꯩꯈꯣꯏꯁꯨ ꯔꯦꯟꯗ ꯂꯩꯒꯗꯕꯅꯤꯗ
ꯑꯩꯈꯣꯏꯁꯨ ꯅꯦꯛꯁ ꯅꯦꯛꯁ ꯃꯟꯀꯨꯝꯕ ꯑꯗ ꯑꯇꯣꯞꯄꯗ ꯂꯩꯁꯤ꯭ꯔꯥꯅ ꯊꯤꯤꯁꯔꯥꯅ ꯈꯜ ꯂꯩꯕꯅꯤꯅꯦ ꯃꯤꯅ ꯌꯥꯝꯃꯒꯀꯣ ꯃꯤ ꯃꯉꯥ ꯂꯩꯕ ꯑꯁ ꯆꯟꯗꯔꯦꯅꯦ
ꯍꯣꯏ ꯍꯣꯏ ꯑꯗꯨꯝ ꯑꯗꯨꯃꯥꯏꯅ ꯈꯔ ꯈꯔ ꯌꯦꯡꯅꯀꯣ ꯑꯦ ꯑꯦꯖ ꯇꯧꯒꯗꯧꯕꯅꯤꯍ ꯑꯥ
ꯎꯝ ꯑꯩꯈꯣꯏꯅ ꯀꯥꯗꯤ ꯍꯥꯡꯕ ꯂꯩꯌꯦ ꯑꯗꯨ ꯑꯩꯈꯣꯏꯅ ꯀꯅꯤꯃꯛ ꯂꯩꯒꯦ ꯍꯥꯏꯕꯗ ꯃꯣꯏꯅꯟ ꯇꯥꯕ꯭ꯔꯥ
ꯍꯣꯏ ꯇꯥꯏꯌꯦ ꯇꯥꯏꯌꯦ
ꯐꯠꯇꯕ ꯃꯥꯜꯂꯦ ꯎꯝ ꯎꯝ ꯃꯣꯏꯗꯣ ꯌꯨꯝꯕꯨꯅ ꯍꯥꯏꯕꯗꯣ ꯀꯔꯤ ꯍꯥꯏꯕ꯭ꯔꯥ ꯍꯥꯏꯔꯒ ꯑꯗꯨ ꯃꯣꯏꯗꯨ ꯔꯨꯝ ꯈꯨꯗꯤꯡꯃꯛ ꯗꯤꯄꯣꯖꯤꯠ ꯊꯤꯗꯕꯅꯤ ꯍꯥꯏꯅꯤ ꯑꯁ ꯑꯗꯨꯒꯤ ꯇꯔꯗꯤ ꯍꯥꯟꯅꯗꯒꯤ ꯂꯩꯕ ꯈꯪꯉꯦ ꯍꯥꯏꯕꯅꯤꯅꯦ ꯍꯥꯟꯅꯗꯒꯤ ꯑꯗꯨꯝ ꯂꯩꯔꯒ ꯑꯩꯈꯣꯏꯗꯤ ꯈꯪꯉꯤꯕ ꯑꯗꯨ ꯃꯤ ꯆꯟꯅꯕꯒꯤ ꯔꯨꯝ ꯑꯃ ꯔꯨꯝ ꯑꯃꯗꯁꯨ ꯑꯩꯈꯣꯏꯅ ꯂꯩꯔꯒꯦ ꯚꯔꯥ ꯄꯤꯔꯒꯦ ꯍꯥꯏꯔꯒ ꯔꯨꯝ ꯑꯃꯒꯤꯁꯨ ꯗꯤꯄꯣꯖꯤꯠ ꯂꯤꯁꯤꯡ ꯂꯤꯁꯤꯡ ꯇꯔꯦꯠꯃꯨꯛ ꯄꯤꯗꯕꯅꯤꯒ ꯍꯥꯏꯗꯨꯗꯨꯗꯤ ꯇꯟꯕ ꯑꯩꯈꯣꯏꯅ
ꯅꯪꯒꯤꯗꯤ ꯗꯤꯄꯣꯖꯤꯠꯇꯤ ꯌꯥꯝꯃꯦꯍꯦ
ꯌꯥꯝꯃꯦ ꯑꯗꯨꯒꯤꯅꯦ
ꯑꯁꯤ ꯌꯥꯝꯃꯦꯅꯦꯍꯦ ꯃꯤꯗꯤ ꯂꯤꯁꯤꯡ ꯑꯍꯨꯝ ꯂꯤꯁꯤꯡ ꯑꯍꯨꯝ ꯃꯔꯤꯒꯨꯝꯕ ꯂꯤꯁꯤꯡ ꯑꯅꯤ ꯑꯍꯨꯝ ꯃꯈꯛꯇ ꯎꯔꯕꯅꯦ ꯎꯝ
ꯌꯨꯝꯁꯦ ꯌꯨꯝꯁꯦ ꯌꯥꯝꯅ ꯐꯕꯁꯨ ꯅꯠꯇ꯭ꯔꯒꯀꯣꯟꯗ ꯗꯤꯄꯣꯖꯤꯠꯁꯦ ꯂꯤꯁꯤꯡ ꯇꯔꯦꯠꯅꯤꯅꯤ ꯑꯦꯁ
ꯎ
ꯑꯗꯨꯕꯨ ꯑꯗꯨꯕꯨ ꯅꯣꯏꯒꯤ ꯎꯝ ꯑꯗꯨꯒꯤ ꯃꯐꯝꯅꯁꯨ ꯁꯨ ꯑꯣꯏꯕꯅꯤ ꯍꯥꯏꯕꯗꯤ ꯎꯝ ꯍꯧꯖꯤꯛ ꯅ ꯑꯣꯏꯅ ꯂꯩꯕꯗꯣ ꯑꯗꯨꯒ ꯑꯗꯨꯒꯤ ꯖꯒꯥꯗ ꯈꯔ ꯇꯥꯡꯕ ꯋꯥ ꯑꯗꯨꯒꯤ ꯑꯣꯏꯅꯤ ꯑꯇꯣꯞꯄ ꯃꯐꯝꯗ ꯋꯥꯔꯤꯗꯤ ꯈꯔ ꯍꯣꯡꯒꯅꯤ
ꯎꯝ ꯍꯧꯖꯤꯛ ꯃꯣꯏꯗꯨ ꯃꯣꯏꯁꯨ ꯈꯪꯕ ꯍꯥꯏꯇꯥꯔꯦ ꯂꯩꯕ ꯂꯩꯗꯧꯕ ꯃꯤꯗꯣ ꯑꯅꯧꯕ ꯂꯥꯛꯄ ꯅꯠꯇꯦꯕ ꯑꯩꯈꯣꯏꯅ ꯆꯍꯤ ꯇꯔꯨꯛ ꯇꯔꯦꯠꯇꯗꯒꯤ ꯂꯩꯔꯛꯄ ꯆꯍꯤ ꯇꯔꯨꯛ ꯇꯔꯦꯠꯇ ꯑꯗꯨꯝ ꯂꯩꯔꯛꯑꯒ ꯂꯩꯕꯅꯤ ꯍꯥꯏꯕꯅꯤ ꯑꯗꯨꯗ ꯑꯩꯈꯣꯏꯅ ꯂꯩꯒꯦ ꯍꯥꯏꯕꯗ ꯃꯣꯏꯅꯁꯨ ꯌꯥꯗꯕ ꯋꯥꯗ ꯗꯤꯄꯣꯖꯤꯠ ꯊꯤꯒꯗꯕꯅꯦ ꯔꯨꯝ ꯑꯇꯣꯞꯄꯒꯤ ꯑꯃ ꯋꯥꯠꯂ ꯅꯨꯡ ꯍꯥꯏꯒ ꯑꯩꯈꯣꯏꯁꯨ ꯉꯝꯗ꯭ꯔꯦ ꯍꯥꯏꯅ ꯑꯗꯨ ꯍꯣꯡꯡꯂꯒꯦ ꯍꯥꯏꯅ ꯈꯜꯂꯤꯕꯅꯦꯕ ꯑꯇꯣꯞꯄꯗ ꯇꯨꯡꯐꯝ ꯐꯥꯎ ꯑꯩꯁ ꯌꯥꯝ ꯋꯥꯔꯝꯅꯤ ꯃꯤ ꯃꯍꯥ ꯃꯉꯥꯗꯨꯣ ꯑꯩ ꯃ ꯃꯉꯥꯗꯨ ꯂꯩꯁꯥꯕꯤ ꯄꯥꯈꯪ ꯐꯥꯕ ꯉꯥꯛꯇꯅꯦꯕ ꯆꯥꯎꯕ ꯉꯥꯛꯇꯅꯦꯕ
ꯑꯣ ꯑꯣ
ꯆꯟꯗ꯭ꯔꯦ ꯇꯨꯝꯐꯝ ꯆꯥꯐꯝ ꯐꯥꯎ ꯌꯥꯝ ꯆꯟꯗ꯭ꯔꯦ ꯑꯗꯨꯒꯤꯅꯤ
ꯍꯣꯏ ꯍꯣꯏ ꯌꯥꯗ꯭ꯔꯗꯤꯀꯣ ꯑꯗꯨꯝ ꯍꯣꯡꯒ ꯇꯧꯅꯤ
ꯈꯔ ꯐꯥꯕꯀꯣ ꯍꯥꯏꯗꯤ ꯊꯕꯛ ꯇꯧꯕ ꯃꯁꯥ ꯃꯁꯥꯒꯤ ꯄ꯭ꯔꯇꯢꯝ ꯇꯧꯕ ꯉꯥꯛꯇꯅꯤꯅ ꯑꯗꯨꯝ ꯈꯥꯔꯒ ꯂꯩꯔꯒ ꯚꯔꯥ ꯄꯤꯕ ꯌꯥꯏꯕ
ꯍꯣꯏ ꯍꯣꯏ ꯍꯣꯏ ꯃꯥꯅꯤꯍ ꯃꯥꯅꯤꯍ ꯑꯗꯨꯒꯨꯝꯕ ꯈꯔ ꯐꯖꯕ ꯂꯩꯔꯒ ꯅꯨꯡꯉꯥꯏꯅ ꯂꯩꯔꯒ ꯊꯕꯛ ꯑꯃꯁꯨ ꯐꯖꯅ ꯇꯧꯕꯅ ꯐꯩꯌꯦꯕꯀꯣ ꯂꯩꯕ ꯃꯐꯝꯗꯣ ꯅꯨꯡꯉꯥꯏꯃꯟꯗꯔꯥꯁꯨ ꯂꯩꯕ ꯉꯝꯗꯦꯕ ꯎꯝ
ꯅꯪꯁꯨ ꯍꯌꯦꯡꯁꯤ ꯉꯁꯤꯁꯦ ꯑꯁ ꯉꯁꯤ ꯆꯥꯝꯊꯣꯛꯅꯤꯁꯤꯁꯦ ꯀꯥꯡꯁꯣꯏ ꯍꯥꯏꯇꯥꯔꯦ ꯉꯁꯤꯗꯤ
ꯑꯗꯨ ꯑꯗꯨꯅ ꯍꯥꯎꯋꯦꯅ
ꯎ ꯅꯪ ꯅꯪ ꯍꯌꯦꯡ ꯍꯥꯡꯆꯤꯠ ꯂꯥꯛꯑꯗꯤ ꯑꯗꯨꯝ ꯑꯩ ꯁꯛ ꯎꯔꯥꯗꯤ ꯈꯪꯉꯥꯗꯤ ꯑꯗꯨꯝ ꯍꯥꯏꯀꯣ ꯑꯩ ꯑꯗꯨꯝ ꯆꯠꯀꯅꯤ
ꯍꯣꯏ ꯍꯣꯏ ꯅꯪꯒꯤ ꯐꯣꯇꯣ ꯊꯔꯥꯛꯑꯣꯅ ꯍꯌꯦꯡꯁꯦ ꯐꯖꯅ ꯌꯦꯡꯗꯗꯤ ꯑꯃꯨꯛ ꯈꯪꯉꯣꯏ
ꯍꯣꯏ ꯊꯥꯛꯒꯅꯤ ꯑꯩꯒꯤ ꯑꯩꯒꯤ ꯑꯩꯒꯤ ꯀꯩꯅꯣꯗꯨꯁꯨ ꯌꯦꯡꯉꯨ ꯂꯩ ꯂꯩꯕꯅꯦ ꯑꯩꯒꯤ ꯑꯩꯒꯤ ꯄ꯭ꯔꯣꯐꯥꯏꯜꯗꯤ ꯄꯤꯗꯨꯁꯨ ꯂꯩ ꯑꯗꯨ ꯈꯪꯕ ꯈꯪꯗꯕ ꯌꯦꯡꯉꯣ ꯑꯩ ꯅꯨꯡꯇꯤꯒꯤ ꯋꯥꯛꯀꯤꯡ ꯆꯦꯜꯂꯤꯅꯤꯅꯀꯣ
ꯎꯝ
ꯑꯗꯨ ꯌꯦꯉꯣ
ꯅꯣꯏ ꯅꯣꯏ ꯏꯟꯁꯥꯡ ꯅꯥꯄꯤꯒꯨꯝꯕ ꯂꯧꯕ ꯑꯗꯣ ꯍꯣꯡꯃꯟꯄꯥꯒꯤ ꯕꯖꯥꯔꯗ ꯑꯗꯨꯝ ꯂꯧꯕ꯭ꯔꯥ
ꯎꯝ ꯍꯣꯏ ꯊꯣꯛꯢ ꯑꯗꯨꯝ ꯑꯗꯨ ꯂꯧꯋꯦ ꯍꯟꯗꯛ ꯕꯖꯥꯔ ꯑꯦꯔꯤꯌꯥ ꯑꯗꯨꯝ ꯂꯧ ꯂꯧꯋꯦ ꯍꯣꯏ ꯑꯗꯨꯒ ꯃꯅꯨꯡ ꯈꯥ ꯕꯖꯥꯔ ꯕꯖꯥꯔ ꯑꯆꯧꯕꯗꯤ ꯆꯠꯇꯦ ꯁꯤ ꯑꯗꯨꯒꯤ ꯑꯦꯔꯤꯌꯥꯗꯨꯗꯀꯣ ꯂꯝꯕꯤ ꯃꯇꯥꯏ ꯁꯣꯔꯣꯛ ꯃꯇꯥꯏꯒꯤꯁꯤꯡꯗꯣ ꯑꯗꯨꯗ ꯑꯗꯨꯝ ꯂꯩꯌꯦ ꯏꯆꯦ ꯑꯩꯈꯣꯏ ꯊꯣꯛꯄꯁꯨ ꯑꯗꯨ ꯑꯗꯥꯏꯗ ꯑꯦꯟꯁꯟ ꯅꯥꯄꯤ ꯌꯣꯅ ꯂꯩꯕꯅꯦ ꯃꯇꯥꯏꯗꯨꯗ ꯂꯝꯕꯤ ꯃꯇꯥꯏꯗꯨꯗ ꯑꯩꯈꯣꯏ ꯔꯣꯡꯃꯥꯏꯁꯤꯡꯒꯤ ꯑꯗꯨꯝ ꯐꯝꯃꯤꯟꯅꯕ ꯄꯥꯔꯦꯡ ꯗꯨꯗꯥ ꯂꯩꯕꯅꯦ
ꯔꯃ ꯅꯣꯏ ꯌꯨꯝ ꯌꯨꯝꯗꯒꯤꯗꯤ ꯊꯥꯔꯛꯄ ꯑꯗꯨꯒꯨꯝꯕꯁꯨ ꯂꯩꯕ꯭ꯔꯥ
ꯍꯥꯥ
ꯌꯨꯝꯗꯒꯤ ꯊꯥꯔꯛꯄ ꯑꯗꯨꯒꯨꯝꯕꯁꯨ ꯇꯧꯕ꯭ꯔꯥ
ꯌꯨꯝꯗꯩꯩꯁꯨ ꯊꯥꯔꯛꯌꯦ ꯍꯣꯏ ꯊꯥꯔꯛꯑꯒ ꯑꯗꯨ ꯑꯩꯈꯣꯏꯅ ꯑꯗꯨꯝ ꯂꯧꯕꯁꯨ
ꯑ ꯑꯥ
ꯅꯪꯅ ꯄꯤꯨꯕꯅꯤꯀꯣ ꯆꯤꯡꯗꯒꯤ ꯈꯔ ꯑꯗꯨꯝ ꯂꯩꯔꯒ ꯑꯗꯨꯝ ꯊꯥꯔꯛꯄꯁꯨ ꯌꯥꯎꯋꯤ ꯍꯣꯏ ꯑꯗꯨꯗꯤ ꯅꯠꯇ꯭ꯔꯗꯤ ꯌꯥꯝꯅ ꯈꯦꯅꯩ ꯁꯤꯗꯤ ꯕꯟ ꯇꯧꯔꯗꯤ ꯍꯦ ꯍꯦꯟꯅ ꯇꯥꯡꯉꯤꯅꯦ
ꯍꯣꯏ ꯇꯥꯡꯅꯝꯃꯅꯤ ꯚꯥꯏ
ꯎꯝ ꯇꯥꯡꯕꯒꯤꯅꯦ ꯑꯗꯨꯒꯤꯅꯦ ꯂꯩꯕ ꯉꯝꯗꯦ ꯀꯗꯥꯏꯗꯒꯤ
ꯑꯩꯈꯣꯏꯒꯤ ꯃꯔꯨꯞ ꯅꯨꯄꯥ ꯑꯃ ꯑꯩꯈꯣꯏ ꯍꯣꯁꯇꯦꯜꯗ ꯂꯩꯃꯤꯟꯅꯔꯕ ꯃꯥꯁꯨ ꯑꯩꯉꯣꯟꯗ ꯍꯥꯏꯌꯦ ꯑꯃꯨꯛ ꯔꯦꯟꯗ ꯂꯩꯈ꯭ꯔꯦꯕꯀꯣ ꯃꯣꯏꯗꯤ
ꯑꯥ
ꯗꯣ ꯏꯟꯁꯥꯡꯅꯥꯄꯤꯗꯨ ꯐꯤꯐꯇꯤꯒꯨꯝꯕꯒꯤ ꯆꯥꯝꯃꯒꯨꯝꯕꯒꯤ ꯑꯅꯤꯔꯛ ꯑꯍꯨꯝꯂꯛꯁꯨ ꯊꯣꯡꯕ ꯌꯥꯔꯣꯏ ꯑꯃꯈꯛ ꯑꯃ ꯑꯃꯗ ꯑꯗꯨꯝ ꯂꯣꯏꯁꯤꯟꯒꯅꯤ ꯍꯥꯏꯌꯦꯕ
ꯃꯤ ꯌꯥꯝꯕꯗꯤ ꯆꯥꯕꯁꯨ ꯀꯣꯟꯅꯔꯣꯏꯗꯣ
ꯇꯥꯡꯃꯥꯜꯂꯦ ꯑꯃꯨꯛ ꯀꯣꯟꯁꯨ ꯀꯣꯟꯅꯔꯣꯏꯀꯣ ꯃꯤ ꯌꯥꯝꯅꯗꯤ
ꯍꯣꯏ ꯇꯥꯡꯒ ꯃꯤ ꯃꯤ ꯌꯥꯝ ꯀꯩ ꯍꯥꯏꯖꯤꯔ ꯃꯤ ꯃꯔꯤ ꯃꯉꯥ ꯑꯃ ꯂꯩꯔꯗꯤ ꯀꯅꯥꯥꯏ ꯈꯪꯍꯪꯗꯣꯏꯗꯅꯣ
ꯍꯣꯏꯅꯦ ꯑꯗꯨꯒ ꯆꯥꯝꯃ ꯆꯥꯝꯃꯒꯨꯝꯕꯒꯤꯗꯤ ꯌꯥꯝꯁꯨ ꯌꯥꯝ ꯂꯏ ꯅꯠꯇ꯭ꯔꯣ
ꯎꯝ ꯎꯝ
ꯄꯩꯁꯥ ꯄꯥꯏꯇꯗꯤ ꯋꯥꯗꯤ ꯋꯥꯔꯦꯗꯥ ꯄꯨꯟꯁꯤꯁꯦ
ꯇꯝꯄꯥꯛꯇ ꯂꯥꯏꯕꯗꯤ ꯁꯦ ꯄꯥꯏꯗ꯭ꯔꯗꯤ ꯌꯥꯗꯦ ꯍꯤ ꯄꯣꯠꯆꯩ ꯑꯗꯨꯒꯤꯅꯦ ꯃꯁꯥ ꯃꯁꯥꯅ ꯂꯣꯏ ꯄꯩꯁꯥ ꯇꯥꯂꯤꯗꯨꯣ ꯆꯅꯤꯡꯉ ꯇ ꯆꯥꯕꯒꯤ ꯃꯐꯝ ꯇꯨꯝꯕꯝ ꯃꯈꯝ ꯃꯐꯝꯗꯨ
ꯍꯣꯏ ꯍꯣꯏ
ꯑꯁꯉꯥꯏꯔꯤꯅꯦ
ꯏꯚꯤꯅꯤꯡ ꯒꯨꯃꯁꯨ ꯆꯔꯁ ꯆꯠꯅ
ꯍꯦ ꯅꯤꯡꯅ ꯆꯠꯇ꯭ꯔꯤꯗ ꯁꯥꯕꯒꯤꯅꯤꯅ ꯑꯁ ꯆ ꯆꯠꯄ ꯇꯠꯂꯤ
ꯑꯩꯈꯣꯏ ꯅꯍꯥꯟꯗꯤ ꯑꯌꯨꯛ ꯑꯌꯨꯛꯀꯤ ꯁꯥꯔꯚꯤꯁꯇꯣ ꯌꯨ ꯁꯥꯔꯚꯤꯁꯗꯨ ꯈꯪꯕ꯭ꯔ ꯕꯥꯏ
ꯈꯉꯦ ꯈꯉꯦ
ꯑꯗꯨꯒꯨꯝꯕꯁꯨ ꯑꯃꯛ ꯑꯃꯥꯔꯗꯤ ꯆꯠꯂꯦꯍꯦ ꯑꯈꯣꯏ
ꯎ ꯑꯁꯤ ꯑꯩꯅ ꯂꯩꯕꯥꯛꯒꯤ ꯑꯦꯔꯤꯌꯥꯗꯁꯨ ꯃꯣꯏ ꯁꯇꯔꯗꯦ ꯅꯨꯃꯤꯠꯇ ꯌꯨꯠ ꯁꯥꯔꯚꯤꯁ ꯑꯗꯨꯝ ꯆꯠꯂꯦ ꯑꯩꯅ ꯑꯩꯅ ꯆꯠꯅꯤꯡꯕꯅꯤ ꯍꯥꯟꯅ ꯆꯍꯤ ꯀꯌꯥꯗ ꯃꯔꯛꯇꯤ ꯆꯠꯄꯤ ꯆꯠꯔꯝꯃꯦ ꯍꯥꯏ
ꯑꯣ ꯑꯣ ꯑꯣ
ꯁꯗꯦꯒꯤ ꯅꯥꯏꯛꯇꯀꯣ ꯌꯨꯠꯀꯤ ꯁꯔꯚꯤꯁꯁ ꯍꯥꯏꯅ ꯍꯧꯖꯤꯛ ꯍꯧꯖꯤꯛ ꯆꯠꯇꯔꯦꯗ
ꯍꯣꯏ ꯑꯈꯣꯏꯁꯨ ꯑꯗꯨꯝ ꯃꯤ ꯈꯔ ꯌꯥꯝꯕ ꯃꯔꯨꯞ ꯈꯣꯏꯒ ꯅꯨꯡꯉꯥꯏꯕ ꯃꯇꯝꯗꯨꯀꯣ
ꯃꯤꯁꯤꯡꯁꯨ ꯍꯨꯏ ꯃꯔꯨꯞꯁꯤꯡ ꯈꯪꯁꯤꯡ ꯁꯨꯃꯥꯏꯅ ꯆꯠꯁꯦ ꯁꯨꯃꯥꯏꯅ ꯁꯨꯃꯥꯏꯅ ꯀꯧꯔꯛꯄꯁꯨ ꯂꯩꯇꯦꯅꯦ ꯑꯗꯨꯒꯤ ꯏꯁꯥ ꯏꯊꯟꯗꯗꯤ ꯆꯠꯄ ꯇꯟꯕꯀꯣ ꯑꯗꯨ ꯅꯨꯒꯤꯅꯦ ꯃꯣꯏꯅ ꯈꯪꯕ ꯈꯪꯅꯕꯅ ꯑꯗꯨꯝ ꯃꯐꯝ ꯈꯪꯕꯗꯨꯅ ꯐꯖꯅ ꯄꯨꯕꯤꯔꯗꯤ ꯅꯨꯡ ꯅꯨꯡꯉꯥꯏꯗꯦꯅ
ꯎꯝ ꯎꯝ ꯍꯣꯏ ꯃꯔꯨ ꯈꯣꯏꯒ ꯑꯈꯣꯏꯗꯤ ꯑꯗꯨ ꯑꯗꯨ ꯂꯩꯕꯗꯣ ꯑꯩꯈꯣꯏꯒꯤ ꯃꯤ ꯈꯛꯇꯅꯦ ꯑꯩꯈꯣꯏ ꯍꯣꯁꯇꯦꯜꯅꯤꯅ ꯃꯤꯖ ꯍꯇꯣꯞꯄ ꯑꯇꯣꯞꯄꯁꯨ ꯀꯣ
ꯑꯥ
ꯌꯥꯝ ꯂꯩ ꯑꯗꯨꯒ ꯑꯗꯨꯝ ꯄꯨꯟꯁꯨ ꯄꯨꯜꯂꯦ
ꯑꯩꯅ ꯂꯩꯕ ꯑꯦꯔꯤꯌꯥꯗꯗꯤ ꯃꯣꯏ ꯀꯩꯅꯣꯅꯦꯕ ꯃꯣꯏ ꯖꯥꯇꯤꯗꯨ ꯃꯣꯏ ꯂꯣꯏꯝ ꯉꯥꯛꯇ ꯉꯥꯡꯕꯒꯦꯀꯣ ꯑꯩꯈꯣꯏꯗꯤ ꯑꯩꯗꯤꯒ꯭ꯌꯥꯟ ꯇꯥꯗ꯭ꯔꯦꯕ ꯑꯗꯨꯝ ꯃꯣꯏꯅ ꯉꯥꯡꯉꯤ ꯑꯗꯨ ꯁꯔꯕꯤꯁꯇ ꯉꯥꯡ ꯍꯥꯏꯕꯁꯤꯡꯗꯣ ꯏꯁꯥ ꯁꯛꯄꯁꯨ ꯃꯣꯏ ꯂꯣꯟꯅ ꯁꯛꯑꯦ ꯄ꯭ꯔꯊꯅꯥ ꯇꯧꯕꯁꯨ ꯃꯣꯏ ꯑꯣꯏꯅ ꯇꯧꯋꯦ ꯑꯗꯨꯒꯤ
ꯀꯔꯤ ꯂꯣꯅꯣ ꯑꯩꯗꯤ ꯃꯇꯝꯗꯣ ꯈ ꯈ ꯒ꯭ꯌꯥꯟ ꯇꯥꯗ꯭ꯔꯦꯕ ꯑꯗꯨꯒꯤ ꯑꯩꯅ
ꯍꯣꯏ ꯍꯣꯏ ꯑꯣꯏꯔꯝꯃꯅꯤ ꯑꯣꯏꯔꯝꯃꯅꯤ ꯑꯃ ꯄꯥꯔꯇꯤꯀꯨꯂꯔ ꯇ꯭ꯔꯥꯏꯞ ꯑꯃꯒꯤ ꯑꯣꯏꯔꯗꯤ
ꯍꯣꯏ ꯃꯣꯏ ꯃꯁꯥ ꯃꯣꯏ ꯎꯝ ꯃꯣꯏ ꯈꯛꯇꯒꯤ ꯂꯣꯟꯗꯨꯣ ꯉꯥꯡꯕꯒꯤ ꯑꯩꯈꯣꯏꯗꯤ ꯒ꯭ꯌꯥꯟ ꯇꯥꯗꯕꯀꯣ
ꯍꯣꯏ ꯍꯣꯏ ꯆꯨꯝꯃꯦꯅꯦ
ꯐꯥꯏꯗꯅ
ꯑꯗꯨꯒꯤ ꯑꯦꯝ ꯕꯤ ꯁꯤꯗꯣ ꯑꯦꯝꯕꯤ ꯁꯤꯗꯤ ꯄꯨꯔꯥ ꯃꯤꯛꯁ ꯅꯤꯚ
ꯍꯣꯏ ꯑꯗꯨꯗꯤ ꯑꯗꯨꯗꯤ ꯈꯪꯉꯦ ꯃꯤ
ꯃꯣꯏꯗꯤ ꯃꯤꯁꯅꯤ
ꯑꯪ ꯑꯗꯨꯅ ꯑꯩꯈꯣꯏꯗꯤ ꯑꯩ ꯑꯩꯗꯤ ꯑꯩ ꯑꯝꯕ ꯑꯦꯝ ꯕꯤ ꯁꯤꯗ ꯆꯠꯂꯦ ꯑꯗꯨꯗ ꯂꯥꯛꯑꯒ ꯆꯠꯄꯗꯨꯀꯣ ꯅꯥꯒꯁꯨ ꯅꯥꯒꯄꯥ
ꯍꯣꯏ ꯅꯅꯥꯄꯅ ꯐꯥꯏꯗꯣ ꯍꯣꯏ
ꯑꯌꯥꯝꯕ ꯑꯗꯨ ꯑꯗꯨꯗ ꯆꯠꯂꯦ
ꯅꯪ ꯍꯣꯔꯦꯟꯗꯧ ꯌꯦꯡꯒꯗ꯭ꯔꯣ
ꯉꯁꯤꯗꯤ ꯌꯦꯡꯒꯗꯧ ꯃꯥꯥꯟꯅꯦ ꯍꯣꯏ
ꯑꯥꯁꯤꯗꯤ ꯐꯖꯩꯅꯦ ꯑꯗꯨꯣ ꯃꯇꯝ